ꯇꯥꯕꯔ꯭
ꯑꯩꯒꯤ ꯅꯨꯡꯁꯤꯔꯣ
ꯃꯥꯅꯦ ꯅꯪꯒꯤ ꯅꯨꯡꯁꯤ ꯊꯣꯏꯕꯤꯅꯦ
ꯑꯦꯗꯝꯁꯦ
ꯎꯝ ꯑꯗꯨ ꯈꯛꯇ ꯍꯥꯏ ꯂꯩꯗꯅ ꯁꯤꯒꯤ ꯃꯤꯁꯨ ꯇꯥꯅꯤꯡꯉꯔꯣꯏꯀꯣ
ꯀꯔꯤ ꯋꯥꯗꯤ ꯂꯩꯗꯗꯤ
ꯑꯗꯨꯒꯤ ꯋꯥ ꯍꯥꯏꯃꯟꯗꯅ
ꯀꯔꯤ ꯋꯥꯔꯤ ꯂꯩꯕꯅꯣ ꯑꯗꯨꯗꯤ ꯋꯥꯔꯤꯔꯤ ꯁꯥꯟꯅꯒꯦ
ꯈꯪꯈꯤꯅꯤ
ꯁꯤ ꯂꯣꯏꯈ꯭ꯔꯗꯤ ꯀꯩꯅꯣꯝꯃ ꯅꯪꯒꯤꯗꯤ ꯑꯦ ꯁꯣꯗꯩꯗꯨꯗ
ꯑꯩꯒꯤ ꯐꯣꯟ ꯑꯃꯗ ꯁꯦꯝꯕꯗ ꯆꯠꯄ꯭ꯔꯥ ꯌꯦꯡꯁꯦ ꯑꯗꯨ ꯑꯗꯨꯕꯨ ꯆꯠꯇꯣꯏꯗꯤ ꯃꯤ ꯃꯤ ꯑꯇꯣꯞꯄꯗ ꯀꯣꯜ ꯇꯧꯕ ꯍꯧꯋꯣ ꯑꯗꯨꯝ ꯉꯁꯤ
ꯑꯣꯟ ꯅꯪꯅ ꯇꯧꯔꯛꯅꯉꯥꯏ ꯐꯣꯟ ꯅꯝꯕꯔ ꯑꯃ ꯂꯩꯔꯤꯅ
ꯑꯗꯨꯅꯦ ꯑꯩ ꯍꯥꯏꯕꯗꯨ
ꯍ
ꯅꯪꯒꯤꯗꯨꯁꯨ ꯆꯨꯔꯝ ꯆꯨꯔꯝꯗꯥꯏꯒꯤꯗꯨ
ꯎꯝ
ꯑꯩꯅ ꯑꯇꯣꯄ ꯐꯣꯟꯗ ꯁꯦꯝꯕꯗꯨꯁꯨ ꯑꯗꯨꯃꯥꯏꯅ ꯇꯧꯔꯒꯦ ꯍꯥꯏꯔꯅꯤꯗ ꯑꯗꯨ ꯆꯠ ꯑꯗꯨꯨꯗꯤ ꯃꯤ ꯇꯣꯞꯇ ꯑꯗꯨꯃꯥꯏꯅ ꯇꯧꯗꯕꯁꯨ ꯌꯥꯅꯤꯅ
ꯎꯝ
ꯒ꯭ꯌꯥꯟ ꯇꯥꯔꯕꯣ
ꯇꯥꯖꯔꯦ ꯁꯤꯗꯤ ꯀꯔꯤ ꯑꯃꯨꯛ ꯍꯥꯏꯔꯤ ꯁꯅꯣ
ꯄ ꯐꯖꯅ ꯇꯧꯗꯣꯔꯤ ꯉꯁꯤꯗꯤ ꯑꯃꯗꯨꯁꯨ ꯌꯥꯗꯔ꯭ ꯗꯤꯀꯣ ꯃꯃꯦ ꯆꯠꯄ ꯇꯧꯗꯣꯔꯤꯅꯤ ꯁꯤꯗꯤ
ꯎꯝ ꯑꯩꯅꯅꯦ ꯉꯥꯡꯒꯗꯧꯕ ꯃꯤꯁꯤꯡꯁꯦ ꯃꯣꯏꯁꯨ ꯍꯦꯛꯇ ꯀ꯭ꯔꯤꯔ ꯉꯥꯡꯐꯝ ꯈꯪꯗꯕꯒꯨꯝꯕ ꯑꯗꯨꯒꯨꯝꯕ ꯍꯦꯛꯇ ꯂꯩꯌꯦꯅꯦ ꯑ ꯌꯥꯎꯔꯒ ꯑꯉꯥꯡꯁꯦ ꯈꯔ ꯅꯨꯡꯉꯥꯏꯇꯕ ꯍꯥꯏꯇꯥꯔꯦ
ꯃꯤ ꯁꯦꯟ ꯁꯦꯟꯁꯤꯟꯅꯤꯉꯔꯒ ꯑꯗꯨꯃꯥꯏꯅ ꯇꯧꯔꯗꯤ ꯋꯥꯔꯤ ꯋꯥꯔꯤ ꯑꯗꯨꯃꯥꯏꯅ ꯂꯩꯌꯦꯕ
ꯎꯝ ꯑꯗꯨꯕꯨꯗꯤ ꯆꯨꯝꯕ
ꯎꯝ
ꯆꯥꯛꯇꯨꯝ ꯂꯝꯅꯤꯡꯕ ꯄꯣꯛꯀꯗꯧꯔꯦꯗ
ꯆꯥꯔꯣꯗꯅ
ꯎꯝ ꯉꯁꯥꯗꯤ ꯆꯥ ꯉꯁꯤꯒꯤ ꯆꯥꯛ ꯆꯥꯄꯒꯤ ꯃꯑꯣꯡꯁꯤꯗꯤ ꯒ꯭ꯌꯥꯟ ꯈꯤꯇꯪ ꯇꯥꯗꯔꯦꯗ ꯍꯥꯊꯨ ꯍꯥꯊꯨ ꯍꯃꯟꯗꯅ ꯃꯃꯪ ꯇꯔꯪ ꯑꯃꯗ
ꯎ
ꯃꯆꯤꯟꯁꯨ
ꯀꯔꯤ
ꯐꯖꯅ ꯁꯦꯡꯕ꯭ꯔ ꯁꯦꯡꯗꯕ꯭ꯔ ꯈꯪꯗ꯭ꯔꯦ ꯉꯁꯤꯒꯤ ꯅꯨꯃꯤꯠꯁꯦ ꯉꯁꯤꯗꯤ ꯕꯣꯟ ꯂꯩꯕ꯭ꯔꯣ
ꯂꯩꯌꯦꯅ
ꯀꯅꯥ ꯀ ꯀꯅꯥ ꯂꯩꯒꯦ ꯕꯣꯜ ꯕꯨ
ꯐ꯭ꯔꯤꯁꯦ ꯏꯪꯂꯦꯟ ꯂꯗꯨꯅ ꯑꯃ ꯑꯣꯏꯔꯝꯃꯤ
ꯑꯦ ꯑꯗꯨꯒꯨꯝꯕ ꯍꯥꯏꯕ
ꯁꯄꯦꯟꯒꯗ ꯂꯩꯖꯝ ꯎꯝ ꯉꯁꯤꯗꯤ ꯌꯦꯡꯉꯣꯏ ꯌꯥ ꯍꯥꯏꯥꯏꯅ ꯕꯣꯔꯣ ꯃꯈꯥꯏꯗꯅꯤ
ꯎꯝ ꯀꯅꯥꯅ ꯕꯔꯣ ꯃꯈꯥꯏ ꯌꯦꯡꯒꯦꯔꯍꯦ ꯄꯨꯡ ꯇꯔꯥꯅꯤꯄꯥꯜ ꯐꯥꯎꯕꯁꯨ ꯊꯦꯡꯉꯦ ꯍꯥꯏꯔꯤꯉꯩꯁꯤꯗ ꯇꯨꯝꯕ ꯌꯥꯗ꯭ꯔꯗꯤ ꯌꯦꯡꯕ ꯌꯥꯏꯌꯦ ꯅꯠꯇ꯭ꯔꯗꯤ ꯑꯗꯨꯜꯗꯤ
ꯉꯔꯥꯡꯈꯗꯤ ꯈꯔ ꯌꯦꯡꯕ ꯋꯥꯏ
ꯎꯝ
ꯃꯈꯥꯏ ꯍꯥꯟꯅ ꯇꯨꯝꯕ ꯇꯥꯕ
ꯎꯝ ꯎ ꯑꯗꯨꯁꯦ ꯇꯨꯟ꯭ꯔꯔꯤꯁꯨ ꯃꯩꯗꯤ ꯃꯁꯕꯣꯜꯂ ꯍꯥꯏꯕꯁꯦ ꯌꯥꯠ ꯊꯧ ꯁꯥꯗꯦꯗ ꯀꯔꯤꯒꯦꯔꯥ ꯐꯪꯗꯦꯅꯤ
ꯁꯥꯗꯦ
ꯎꯝ ꯇꯥꯏꯕꯪꯗ ꯌꯦꯡꯕ ꯐꯥꯎꯕꯁꯨ ꯌꯦꯡꯐꯝ ꯂꯥꯛꯐꯝ ꯀꯌꯥ ꯈꯪꯗꯦꯕ ꯑꯩꯗꯤ ꯃꯍꯧꯁꯥ ꯑꯩꯗꯤ ꯁꯥꯟꯅꯕ ꯍꯥꯏꯕꯁꯤꯗꯤ ꯑꯩꯒꯤ ꯋꯥꯈꯜꯂꯣꯟꯗ ꯄꯨꯛꯅꯤꯡ ꯆꯪꯗꯕꯒꯨꯝꯕ ꯇꯧꯋꯦꯗ ꯁꯥꯟꯅꯕ ꯍꯥꯥꯏꯁꯤ ꯀꯥꯟꯅꯗꯕꯅꯤ ꯐꯕꯗ ꯆꯠꯂꯗꯤ ꯀꯥꯟꯅꯩꯌꯦꯅ
ꯀꯟꯅ ꯀꯟꯅ ꯍꯥꯏꯗꫭꯗ ꯀꯔꫭꯝꯗ ꯆꯥꯎꯈꯠꯇꫭꯏꯅꯤ
ꯎꯝ ꯑꯗꯨꯕꯨ ꯍꯥꯏꯕ ꯑꯩꯈꯣꯏ ꯔꯣꯝꯗꯗꯤ ꯀꯔꯤ ꯇꯧꯒꯅꯤ ꯀꯥꯟꯅꯕ ꯂꯩꯇꯦ ꯇꯦꯕ
ꯑꯈꫭꯏꯗꯤ ꯊꯥꯏꯅ ꯄꯤꯛꯂꯤꯉꯩꯗ ꯒꯦꯝ ꯏꯁꯄꯣꯠꯇ ꯄꯨꯛꯅꯤꯡ ꯌꯥꯝ ꯆꯪꯕꯅꯤꯗꯣ
ꯎꯝ ꯅꯣꯏꯅ ꯄꯨꯛꯅꯤꯡ ꯆꯪꯕꯤꯗꯣ ꯐꯖꯅ ꯁꯥꯟꯅꯕ ꯑꯣꯏꯔꯗꯤ ꯍꯧꯖꯤꯛ
ꯃꯤ ꯁꯥꯟꯅꯔꯒ ꯂꯩꯕ ꯃꯤꯁꯤꯡ ꯃꯄꯥꯟ ꯂꯝ ꯆꯠ ꯆꯠꯂꯒ ꯐꯥꯎꯔꯛꯏꯗꯣ ꯑꯗꯨꯃꯥꯏꯅ ꯇꯧꯕ ꯌꯥꯏꯅ ꯑꯗꯣ ꯁꯣꯝꯒꯤ ꯃꯤꯁꯤꯡꯁꯨ ꯄꯥꯛꯇꯧꯗꯕꯅꯤꯅ
ꯀꯔꯖꯦ ꯑꯗꯨꯃꯥꯏꯇꯧꯕ ꯐꯔꯁꯇꯗꯤ ꯐꯨꯠꯕꫭꯜꯗꯕ ꯈꯛꯇ ꯑꯗꯨꯃꯥꯏ ꯁꯅꯥꯔꯛꯑꯦꯕ ꯕꫭꯟ ꯁꯥꯟꯅꯕ ꯀꯥꯟꯗ ꯈꫭꯡ ꯈꯨꯠ ꯈꯣꯡ ꯈꯨꯠ ꯇꯦꯛꯃꯟꯗꯅꯤꯗꯨꯀꯣ ꯑꯗꯨꯒꯤꯅꯤ ꯁꯥꯟꯅꯕ ꯇꯣꯛꯈ꯭ꯔꯕ ꯁꯅꯕ ꯇꯧꯔꯗꯕ ꯀ꯭ꯔꯤꯛꯀꯦꯠ ꯔꯣꯗ ꯑꯃꯨꯛꯀ ꯆꯪꯕ
ꯎꯝ
ꯀꯔꯤꯀꯦꯠꯁꯤꯗꯤ ꯐꯖꯟ ꯑꯗꯨꯃꯥꯏ ꯁꯥꯟꯅꯔꯦ
ꯎꯝ
ꯇꫭꯔꯅꯃꯦꯟ ꯆꯪ ꯆꯪ ꯆꯪꯉꯗꯅ
ꯀꯔꯤꯀꯅꯦꯛ ꯀꯔꯤꯀꯦꯠ ꯀꯨꯝꯕ ꯁꯤꯗꯤ ꯃꯤꯅ ꯀꯌꯥ ꯄꯥꯟꯅꯗꯕ꯭ꯔꯥ ꯀꯔꯤꯔ ꯇꯤꯗꯤꯝ ꯂꯩꯇꯕꯒꯤꯔ ꯀꯔꯤꯔ ꯄꯥꯛ ꯇꯥꯗꯦꯗꯅ
ꯑꯗꯨꯗꯣ ꯆꯥꯎꯈꯠꯀꯗꯨꯅꯦꯕ ꯑꯩꯈꯣꯏꯅ ꯆꯥꯎꯈꯠꯍꯟꯕꯗꯨꯅꯦꯕ
ꯎꯝ
ꯃꯌꯥꯡꯒꯤ ꯏꯁ꯭ꯀꯨꯜꯁꯤꯡꯁꯤꯗꯤ ꯑꯦꯅꯤ ꯑꯗꯨꯃꯥꯏ ꯆꯥꯎꯈꯠ ꯍꯜꯂꯦ
ꯎꯝ
ꯀꯤꯕꯦꯒꯤ ꯏꯁ꯭ꯀꯨꯜꯁꯤꯡꯗ ꯏꯁ꯭ꯀꯨꯜꯒꯤ ꯏꯁꯀꯨꯜꯒꯤꯗꯅ ꯇꯨꯔ ꯀꯔꯤꯔꯥ ꯑꯗꯨꯃꯥꯏ ꯆꯠꯀꯅꯦꯕ
ꯎꯝ
ꯏꯟꯇꯔꯁ ꯇꯦꯠ ꯏꯁꯄꯣꯔꯁ ꯀꯝꯄꯤꯇꯤꯁꯟ ꯀꯔꯤꯀꯔꯥ ꯍꯥꯏꯔꯅꯤꯅꯀꫭ ꯀꯝꯄꯤꯇꯤ ꯁꯟ ꯑꯗꯨꯃꯥꯏ ꯇꯧꯅꯗꫭꯏꯕ ꯑꯗꯨꯃꯥꯏ ꯇꯧꯅꯩ
ꯍꯣꯏ ꯀꯩꯔꯣꯝ ꯏꯁ꯭ꯀꯨꯜꯗꯤ ꯃꯗꯨꯒꯕꯁꯨ ꯄꯥꯛ ꯉ ꯇꯧꯗꯦꯗ ꯀꯝꯄꯤꯇꯤꯁꯟ ꯇꯧꯗꯦꯗ
ꯎꯝ
ꯍꯧꯖꯤꯛꯁꯨ ꯑꯗꯨꯃꯥꯏꯅ ꯇꯧꯖꯨ ꯇꯧꯗ꯭ꯔꯦꯅꯦ ꯂꯥꯏꯔꯤꯛ ꯈꯛꯇ ꯑꯗꯨꯃꯥꯏ ꯇꯝꯕ ꯌꯥꯗꯦ ꯃꯤ ꯍꯥꯏꯁꯤꯗꯤ ꯁꯥꯟꯅꯕ ꯈꫭꯠꯄꯗꯁꯨ ꯑꯗꯨꯃꯥꯏ ꯄꯨꯛꯅꯤꯡ ꯆꯪꯕꯩ
ꯎꯝ ꯑꯗꯨꯅꯅꯦ ꯃꯤ ꯀꯥꯎꯟꯁꯤꯜꯂꯔ ꯃꯌꯥꯝꯅ ꯍꯥꯏꯔꯤꯁꯤ ꯆꯨꯝꯕꯅꯤꯅꯦ ꯏꯁꯥꯅ
ꯍꯛꯆꯥꯡ ꯌꯥ
ꯎꯝ ꯍꯩꯇꯕ ꯄꯣꯠꯄꯨ ꯃꯃꯥ ꯃꯄꯥꯅ ꯂꯥꯏꯔꯤꯛ ꯂꯥꯏꯁꯨ ꯇꯝꯍꯟꯕ ꯀꯥꯟꯗꯁꯨ ꯂꯣꯏ ꯂꯣꯏꯅ ꯐꯣꯔꯁꯅ ꯇꯝꯍꯟꯒꯅꯨ ꯃꯁꯥ ꯃꯁꯥꯅ ꯉꯝꯒꯗꯧꯕ
ꯑꯗꯨꯒꯨꯝꯕꯗ ꯇꯠꯊꯟꯒ ꯇꯧꯕꯅꯦ ꯍꯥꯏꯅ ꯍꯥꯏꯔꯤꯗꯣ ꯆꯨꯝꯕꯅꯤꯅꯦ ꯃꯔꯝ ꯍꯥꯏꯅꯤ ꯏꯁꯥꯒꯤ ꯀ꯭ꯋꯥꯂꯤꯐꯤꯀꯦꯁꯟꯁꯨ ꯂꯩꯇꯦ
ꯁꯥꯒꯤ ꯍꯩꯁꯤꯡꯕꯒꯤ ꯃꯇꯨꯡ ꯃꯇꯨꯡꯏꯟꯅ ꯑꯩꯒꯤ ꯌꯥꯒꯗꯧꯕꯒꯤ ꯃꯇꯨꯡ ꯏꯟꯅ ꯇꯧꯒꯗꯧꯕꯅꯦꯕ ꯁꯤꯅꯤꯁꯨ ꯁꯨꯝ ꯃꯔꯦꯛ ꯃꯍꯥꯎ ꯍꯥꯏꯗꯤ
ꯃꯃꯥ ꯃꯄꯥꯅ ꯑꯗꯨꯁꯨ ꯈꯪꯗꯣꯏꯅꯦ ꯃꯆꯥꯁꯤ ꯀꯔꯝꯕ ꯇꯥꯂꯦꯟ ꯂꯩꯕ꯭ꯔꯥ ꯍꯥꯏꯕꯗꯣ
ꯎꯝ ꯑꯗꯨꯅ ꯉꯁꯥꯏ ꯍꯣꯏ
ꯀꯔꯤ ꯇꯧꯅꯤꯡꯕ꯭ꯔꯥ ꯍꯥꯏꯅ ꯃꯆꯥꯗꯣ ꯁꯤ ꯁꯤ ꯇꯧꯅꯤꯡꯉꯤ ꯑꯗꯨꯃꯤꯏꯅ ꯍꯥꯢꯕ ꯀꯥꯟꯗ ꯃꯥ ꯇꯧ ꯀꯥꯟꯗ ꯃꯥ ꯃꯥ ꯃꯥꯒꯤ ꯇꯜꯂꯦꯟꯗꯨꯒꯤꯒꯣ ꯃꯥ ꯑꯣꯖꯥꯅꯗ ꯃꯥꯅꯃꯨꯛ ꯇꯧꯔ ꯐꯪꯈ꯭ꯔꯗꯤ ꯇꯨꯅꯦ ꯃꯣꯏꯒꯤ ꯇꯂꯦꯟ ꯑꯗꯨꯃꯥꯏꯅ ꯍꯥꯏꯔꯒꯗꯤ
ꯎꯝ
ꯃꯆꯥꯁꯤꯡꯁꯨ ꯃꯣꯏꯒꯤ ꯇꯂꯦꯟ ꯍꯥꯏꯔꯤꯕꯁꯦ ꯃꯣꯏ ꯉꯥ ꯈꯪꯗ꯭ꯔꯔꯤꯕ ꯑꯗꯨꯗꯣ
ꯎꯝ
ꯃꯆꯤꯟꯅ ꯈꯛꯁꯨ ꯑꯗꯨꯃꯥꯏꯅ ꯍꯥꯏꯔꯝ ꯉꯞꯁꯨ ꯌꯥꯏꯑꯕ
ꯎꯝ
ꯑꯩ ꯁꯤꯗꯤ ꯄꯥꯝꯃꯦ ꯍꯥꯏꯔꯒ ꯃꯥ ꯇꯞꯊꯣꯛꯄ ꯀꯥꯟꯗ ꯌꯥꯗ꯭ꯔꯗꯤ ꯑꯗꯨꯃꯥꯏꯅ ꯁꯨꯝ ꯃꯤ ꯗꯃ ꯂꯩꯌꯦꯕ
ꯍꯣꯏ
ꯑꯗꯨ ꯃꯣꯏꯒꯤ ꯄꯦꯔꯦꯟꯁꯤꯡꯅ ꯑꯗꯨ ꯈꯪꯗꯣꯏꯅꯤ ꯍꯥꯏꯕ
ꯎꯝ
ꯍꯥꯏꯩꯗꯣꯛꯄ ꯇꯟꯕꯒꯨꯝꯕ ꯀꯤꯕꯒꯨꯝꯕ ꯑꯗꯨꯃꯥꯢ ꯂꯩꯌꯦꯕ ꯍꯧꯖꯤꯛ ꯃꯥ ꯄꯤꯛꯂꯤꯉꯩꯗꯒꯤ ꯃꯥꯁꯦ ꯀ꯭ꯔꯤ ꯄꯥꯝꯕ꯭ꯔꯥ ꯑꯩꯈꯣꯏꯒ ꯄꯥꯝꯁꯨ ꯃꯥꯅ ꯇꯧꯞꯊꯣꯛꯇꯕ ꯀꯥꯟꯗ ꯃꯑꯣꯡ ꯇꯥꯗ꯭ꯔꯗꯤ ꯑꯗꯨꯗꯣ ꯃꯣꯏꯒꯤ ꯇꯂꯦꯟ ꯇꯂꯦꯟ ꯇꯦꯂꯦꯟ ꯅꯠꯇꯦꯕ ꯑꯗꯨꯗꯣ
ꯎꯝ
ꯑꯉꯥꯡꯁꯤꯡꯗꯤ ꯄꯪꯍꯥꯏꯗ ꯍꯥꯏꯌꯦꯕ ꯑꯗꯨꯁꯨ ꯌꯥꯏꯌꯦꯕ ꯀꯤꯕꯒꯤꯔꯥ ꯀ꯭ꯔꯤꯔꯥ ꯃꯥꯅ ꯃꯥꯅ ꯍꯦꯟꯖꯟꯅ ꯄꯥꯝꯃꯨꯕꯒꯤꯔ ꯀꯔꯤꯒꯤꯔꯥꯗꯣ
ꯎꯝ
ꯑꯣꯞꯖꯥꯕ ꯑꯩꯈꯣꯏ ꯌꯥꯝ ꯐꯖꯅ ꯇꯧꯕꯣ ꯃꯃꯥꯁꯤ ꯀꯔꯤ ꯇꯧꯕ ꯀꯥꯟꯗ ꯀꯔꯤ ꯐꯒꯅꯤ ꯍꯥꯏꯕ ꯀꯥꯟꯗ ꯃꯥꯒꯤ ꯆꯠꯅꯕ ꯀꯔꯤ ꯀꯔꯥ ꯄꯦꯔꯦꯟꯁꯀꯤ ꯃꯊꯧ ꯌꯥꯝ ꯇꯥꯏ ꯍꯥꯏꯕ ꯅꯤꯗ
ꯑꯗꯨꯅ ꯍꯧꯖꯤꯛꯀꯥꯟꯁꯦ ꯑꯗꯨꯒꯨꯝꯕ ꯇꯣꯏꯅ ꯇꯥꯒꯗꯧꯕꯅꯤ ꯃꯔꯝ ꯍꯥꯏꯔꯗꯤ ꯃꯗꯨꯗꯣ ꯌꯥꯝ ꯐꯩꯌꯦ ꯑꯁꯤꯒꯤ ꯑꯩꯅ ꯍꯦꯛ ꯍꯦꯛꯇ ꯂꯝꯀꯥꯡꯅ ꯂꯩꯕꯗꯨꯗ
ꯗꯃꯥ ꯂꯩꯅ ꯀꯩꯅꯣ ꯃꯣꯢꯗꯤ
ꯅꯍꯥꯟꯒꯤ ꯂꯝꯀꯥꯡ ꯑꯩꯕꯨ ꯊꯤꯕ ꯂꯥꯛꯑꯦ ꯍꯥꯏꯕꯗꯣ ꯌꯨꯝꯗ ꯃꯥꯒꯤ ꯃꯆꯥꯥꯟ ꯅꯨꯄꯥꯁꯨ ꯑꯗꯨꯃꯥꯏꯅ ꯇꯧꯏꯅꯦ ꯑꯦ ꯍꯥꯏꯈꯔꯦꯅꯦ ꯑꯃꯨꯀ ꯃꯈꯣꯏꯒꯤ ꯃꯥꯁꯨ ꯅꯨꯄꯥꯒꯤ ꯃꯦꯜ ꯅꯔꯁꯀꯨꯝꯕꯁꯦ ꯇꯧꯔꯨꯕ ꯖꯥꯠꯅꯦꯗ ꯃꯃꯥ ꯃꯄꯥꯅ ꯊꯝ ꯍꯣꯏꯅ ꯆꯠꯂꯣ ꯆꯠꯂꯣ ꯍꯥꯏꯅ ꯆꯠꯍꯟꯕ ꯑꯗꯨꯗꯣ ꯀꯔꯤꯒꯨꯝꯕ ꯁꯤꯕꯥꯏꯒꯤꯗꯁꯨ ꯆꯠꯄ ꯌꯥꯌꯦꯗꯅ
ꯎꯝ
ꯌꯥꯕ꯭ꯔꯥ ꯑꯩꯅ ꯉꯥꯡꯕꯁꯦ
ꯑꯗꯨꯒꯤ ꯃꯃꯥ ꯃꯄꯥꯅꯗꯤ ꯊꯥꯖꯕ ꯑꯗꯨ ꯂꯣꯏꯔꯦ ꯍꯧꯖꯤꯛꯇꯤ꯫ ꯑꯗꯨꯗ ꯃꯥꯅ ꯍꯧꯖꯤꯛꯇꯤ ꯑꯩ ꯁꯤꯒꯨꯝꯕꯁꯤ ꯆꯠꯂꯔꯣꯏ꯫ ꯍꯥꯏꯅ ꯍꯥꯏꯌꯦ ꯍꯌꯦ ꯑꯗꯨꯒꯤ ꯍꯧꯖꯤꯛꯇꯤ ꯃꯥꯁꯦ ꯆꯍꯤ ꯑꯍꯨꯝꯃꯨꯛ ꯇꯝꯕ ꯂꯣꯏꯔꯦ꯫ ꯍꯧꯖꯤꯛꯇꯤ ꯀꯝꯄꯅꯤꯒꯤ ꯊꯕꯛ ꯑꯣꯏꯅ ꯇꯧꯔ ꯂꯩꯌꯦ꯫ ꯑꯗꯨꯅꯤ꯫ ꯉꯝꯕ ꯉꯝꯗꯕ ꯍꯥꯏꯕꯁꯤ ꯑꯗꯨꯒꯒꯨꯝꯕꯁꯨ ꯂꯩꯕꯅꯤꯅꯦ꯫
ꯑꯗꯨꯅꯦ ꯑꯩ ꯍꯥꯏꯔꯤꯗꯨꯣ ꯃꯥ ꯄꯥꯝꯃꯨꯔꯒ ꯆꯠꯂꯦ ꯍꯥꯏꯕ ꯃꯥꯄꯣꯠꯇꯣ ꯆꯠꯄ ꯉꯝꯗꯕꯁꯨ ꯑꯗꯨꯃꯥꯏꯅ ꯂꯩꯌꯦꯕ꯫
ꯎꯝ꯫ ꯑꯩꯈꯣꯏꯅ ꯆꯠꯂꯤꯁꯨ ꯑꯗꯨꯅꯦꯕ ꯑꯈꯣꯏꯅ ꯑꯩꯈꯣꯏꯅ ꯁꯤ ꯆꯠ ꯄ ꯀꯥꯟꯗ ꯑꯩꯈꯣꯏꯁꯦ ꯀꯔꯤꯔꯥ ꯍꯥꯏꯕꯁꯤꯁꯨ ꯈꯪꯗꯦ ꯕ꯭ꯂꯥꯏꯟ ꯗ ꯆꯠꯇꯣꯏꯅꯦꯕ ꯑꯥꯗ ꯑꯉꯥꯎꯕ ꯃꯌꯥꯝ ꯎꯔꯛꯄ
ꯆ ꯂꯩꯌꯦꯕ ꯑꯗꯨꯗꯣ꯫
ꯎꯝ꯫ ꯍꯣꯏ ꯕ꯭ꯂꯥꯏꯟꯗ ꯆꯠꯂꯒ ꯄꯥꯝꯔꯒ ꯇꯁꯦꯡꯅ ꯇꯧꯈ꯭ꯔꯒꯗꯧꯕ ꯃꯤꯗꯤ ꯑꯗꯨꯝ ꯇꯧꯋꯦꯕ꯫ ꯃꯤ ꯃꯤꯗ ꯂꯩꯌꯦꯕ ꯑꯗꯨ꯫
ꯋꯥꯈꯟꯗ ꯈꯛꯇ ꯄꯥꯝꯔꯒ ꯑꯗꯨꯃꯥꯏꯅ ꯆꯪꯕ ꯀꯥꯟꯗꯗꯤ ꯇꯣꯉꯥꯜꯂꯝꯕ ꯀꯥꯟꯁꯨ ꯈꯟ ꯍꯣꯡꯂꯛꯏꯕ ꯃꯤ ꯍꯥꯏ
ꯍꯣꯏ-ꯍꯣꯏ꯫
ꯑꯗꯨꯒ ꯅꯣꯏꯗꯤ ꯕ꯭ꯂꯥꯏꯟꯅ ꯆꯠꯅꯤꯡꯉꯛꯄꯅꯤꯅ ꯍꯣꯏ꯫ ꯐꯦꯃꯤꯂꯤꯒꯤ ꯄ꯭ꯔꯦ ꯄ ꯃꯤꯁꯤꯡꯁꯨ ꯂꯩꯕ꯫
ꯎꯝ꯫
ꯑꯗꯨꯃꯥꯏꯅ ꯉꯥꯛꯇꯅꯤ ꯃꯤ ꯍꯥꯏꯕꯁꯦ꯫
ꯑꯗꯨꯗꯒꯤ ꯑꯩꯈꯣꯏꯒ ꯆꯠꯃꯤꯟꯅꯕ ꯃꯤꯁꯤꯡꯁꯦ ꯃꯤ ꯀꯌꯥꯔꯅꯦ ꯀꯔꯤꯁꯨ ꯃꯤ ꯑꯣꯏꯗ꯭ꯔꯤ꯫